ꯍꯜꯂꯣ ꯑꯧ ꯑꯝ ꯀꯦꯝ ꯇꯧꯗꯦ ꯅꯪꯗꯤ
ꯑꯩꯁꯨ ꯍꯧꯖꯤꯛꯇꯤ ꯀꯩꯁꯨ ꯇꯧꯗꯦ ꯏꯁꯤꯡ ꯐꯨꯠꯂꯒ ꯂꯩꯔꯤ ꯉꯥꯛ ꯂꯩꯔꯗꯤ ꯆꯥꯛ ꯌꯦꯟꯖꯥꯡ ꯊꯣꯡꯉꯁꯤꯔꯥꯅ꯫
ꯑꯆꯦ ꯀꯩ ꯏꯟꯖꯥꯡ ꯊꯣꯡꯗꯣꯏꯅꯣ꯫
ꯈꯪꯗꯦ ꯀꯔꯤ ꯊꯣꯡꯁꯤꯔꯥ ꯒ꯭ꯌꯥꯟ ꯇꯥꯗꯦ꯫
ꯑꯣ ꯫
ꯅꯪꯗꯤ ꯀꯩꯗꯧꯔꯤꯅꯣ꯫
ꯂꯦꯞꯄꯤꯌꯦ꯫
ꯂꯦꯞꯄꯤ ꯌꯦ꯫
ꯑꯧ ꯫ ꯑꯦ ꯕꯖꯔ꯫ ꯑꯌꯨꯛꯀꯤ ꯀꯩ ꯏꯟꯖꯥꯡ ꯆꯥꯔ ꯂꯥꯛꯑꯦ꯫
ꯎꯝ ꯉꯁꯤ ꯍꯋꯥꯏ ꯆꯥꯏꯌꯦ꯫
ꯑꯆꯥ ꯅꯪ ꯅꯪꯗꯤ꯫ ꯑꯩ ꯀꯩꯅꯣ ꯉꯥ ꯉꯥ ꯊꯣꯡꯕ꯫
ꯎꯝ ꯍꯥꯎꯋꯤꯏꯗ꯫
ꯍꯥ꯫
ꯍꯥꯎꯋꯦꯅ꯫
ꯍꯥꯎꯋꯦ ꯉꯁꯤꯗꯤ꯫
ꯎꯝ ꯍꯧꯖꯤꯛꯇꯤ ꯀꯩꯗꯧꯔꯤꯅꯣ ꯅꯪꯗꯤ꯫
ꯍꯧꯖꯤꯛ ꯒꯥꯔꯤ ꯉꯥꯏꯔꯤꯌꯦ ꯇꯝꯄꯥꯛ ꯆꯠꯅꯤꯡ ꯉꯥꯏ꯫
ꯑꯣ ꯍꯧꯖꯤꯛ ꯂꯝꯄꯥꯛ ꯆꯠꯅꯤꯡ ꯉꯥꯏ꯫
ꯑꯧ꯫
ꯑꯁ ꯅꯪꯗꯤ ꯀꯗꯥꯏꯗꯔ ꯑꯗꯨꯗꯤ꯫
ꯍꯧꯖꯤꯛꯇꯤ ꯑꯈꯣꯏ ꯈꯨꯟꯗ ꯂꯩꯌꯦ꯫
ꯊꯦꯡꯗ꯭ꯔꯣ꯫
ꯊꯦꯡꯉꯦ ꯒꯥꯔꯤ ꯉꯥꯏꯕꯗ ꯋꯥꯔꯦꯅꯦ꯫
ꯂꯝꯄꯥꯛꯀ ꯅꯣꯏ ꯈꯨꯟ ꯀꯌꯥꯃꯨꯛ ꯂꯥꯞꯀꯦ꯫
ꯑꯩꯠꯇꯤꯟ ꯀꯤꯂꯣꯃꯤꯇꯔ ꯃꯨꯛ ꯆꯠꯂꯦ꯫
ꯍꯥꯥ꯫
ꯑꯩꯠꯇꯤꯟ ꯀꯤꯂꯣꯃꯤꯇꯔ ꯑꯩꯈꯣꯏꯈꯨꯜꯗꯒꯤ ꯏꯝꯐꯥꯜ ꯐꯥꯎ꯫ ꯅꯪꯗꯤ ꯀꯩ ꯍꯥꯥ꯫
ꯑꯩꯗꯤ ꯇꯝꯄꯥꯛꯇꯅꯦ꯫
ꯑꯆꯥ ꯆꯍꯤ ꯆꯍꯤ ꯀꯌꯥ ꯁꯨꯔꯦꯕ ꯂꯩꯕ꯫
ꯀꯨꯏꯔꯦꯗ ꯄꯣꯛꯄꯗꯒꯤ ꯂꯩꯔꯤꯅꯦ
ꯇꯝꯇꯥꯛꯇꯒꯤꯔꫭ ꯅꯪ
ꯅꯠꯇꯗ ꯑꯁꯦꯡꯕꯗꯤ ꯆꯤꯡꯒꯤ ꯆꯤꯡꯗꯒꯤꯅꯦ ꯇꯝꯄꯥꯛꯇ ꯌꯨꯝ ꯂꯩꯕ
ꯑꯣ ꯑꯗꯨꯒꯤꯅꯦ ꯃꯩꯇꯩꯂꯣꯟꯁꯦ ꯑꯗꯨꯝ ꯍꯩꯔꯦꯅꯦ ꯅꯪꯗꯤ
ꯑꯁ ꯅꯠꯇꯦꯍꯦ ꯍꯩꯇꯦꯗ
ꯍꯩꯌꯦ ꯍꯩ
ꯅꯣꯏꯅ ꯍꯩꯔꯝꯅꯤ ꯑꯩꯈꯣꯏꯗꯤ ꯍꯩꯇꯦ
ꯄꯨꯛ ꯅꯥꯏꯗ
ꯀꯩ ꯑꯁ ꯑꯗꯨꯗ ꯂꯩꯇ꯭ꯔꯣ ꯋꯥꯔꯁ ꯔꯨꯝ꯫
ꯑꯁ ꯑꯩꯗꯤ ꯑꯩ ꯀꯩꯇꯦꯡ ꯃꯃꯤꯗ ꯍꯥꯏꯗꯤ꯫ ꯁꯤ ꯕꯖꯥꯔꯗ ꯂꯩꯌꯦꯕ ꯍꯥꯏꯗꯤ ꯀꯩꯊꯦꯜ꯫ ꯆꯨꯝꯅ ꯂꯩꯌꯦꯕ ꯑꯗꯨ ꯎꯝ꯫ ꯂꯩꯗꯤ ꯂꯩꯌꯦ꯫ ꯈꯪꯒꯦ꯫
ꯑꯁ꯫
ꯈꯥꯡꯕ ꯇꯝꯒꯦ꯫
ꯌꯥꯏ ꯅꯪꯁꯨ ꯑꯗꯨꯝ ꯌꯥꯕ ꯖꯥꯠꯅꯤꯀꯣ꯫
ꯌꯥꯗꯦ ꯅꯪ ꯆꯍꯤ ꯀꯦꯌꯥꯁꯨꯔꯦ꯫
ꯑꯩꯔ ꯑꯩꯗꯤ ꯑꯉꯥꯡ ꯑꯣꯏꯔꯤꯗ
ꯅꯥꯏꯟꯇꯤꯟꯗ ꯄꫭꯛꯄꯔꯣ
ꯑꯁ ꯅꯠꯇꯦ
ꯊꯥꯖꯟ ꯀꯌꯥꯗ
ꯒꯦꯁ ꯇꯥꯎꯅꯦ
ꯎꯝ ꯁꯕꯦꯟ
ꯉꯥꯡ ꯍꯥꯥ
ꯇꯨꯊꯥꯎꯖꯟ ꯁꯕꯦꯟ꯭ꯔꯣ ꯅꯠꯇ꯭ꯔꯣ
ꯑꯗꯨꯃꯛꯇꯤ ꯍꯦꯟꯃꯟꯗ꯭ꯔꯣ
ꯍꯥ
ꯑꯗꯨꯗꯤ ꯑꯃꯨꯛꯀ ꯍꯦꯟꯃꯟꯗ꯭ꯔꯣ
ꯑꯉꯥꯡ ꯑꯣꯏꯔꯤꯔꯣ ꯑꯍꯟ ꯑꯣꯏꯔꯤꯔꯣ ꯑꯗꯨꯗꯤ
ꯀꯨꯟ ꯑꯍꯨꯝ ꯁꯨꯔꯦ
ꯑꯆꯥ ꯑꯗꯨꯗꯤ ꯇꯨ ꯊꯥꯎꯖꯟ ꯀꯩꯅꯣ ꯇꯨ ꯊꯥꯎꯖꯟ ꯊ꯭ꯔꯤ
ꯍꫭꯏ
ꯑꯆꯥ
ꯅꯪꯗꯤ
ꯅꯪꯁꯨ ꯒꯦꯁ ꯇꯧꯋꫭꯅꯦ
ꯀꯨꯟꯃꯔꯤ ꯀꯨꯟꯃꯉꯥ
ꯅꯪꯉꫭꯟꯗꯒꯤ ꯈꯔ ꯆꯍꯤ ꯑꯅ ꯑꯃ ꯑꯅꯤ
ꯍꯦꯂꯦ
ꯑꯉꯥꯡ ꯑꯣꯏꯌꯦꯕ
ꯑꯣ ꯑ ꯎꯝ ꯑꯗꯨꯝ ꯑꯣꯏꯕ꯭ꯔꯥ ꯑꯩꯗꯤ ꯅꯪ ꯑꯍꯟ ꯑꯣꯏꯒꯦꯔꯥ ꯍꯥꯏꯔꯒ ꯑꯩꯗꯤ ꯅꯪꯅ ꯑꯍꯟ ꯑꯣꯏꯒꯦꯔꯥ ꯍꯥꯏꯔꯒ
ꯑꯩ
ꯍꯥꯎ ꯑꯧ
ꯅꯪ ꯀꯩꯅꯣ ꯅꯪ ꯀꯩꯅꯣ ꯀꯩ ꯖꯥꯠ ꯅꯣ ꯀꯩ ꯖꯥꯇꯤ ꯅꯣ
ꯑꯥꯔꯗꯒꯤ ꯍꯧꯕꯗꯣ
ꯑꯣ ꯆꯞ ꯃꯅꯩꯌꯦ
ꯎꯝ ꯆꯞ ꯃꯥꯟꯅꯩ ꯆꯞ ꯃꯥꯟꯅꯩ ꯑꯩꯁꯨ ꯇꯥꯛ ꯈꯪꯉꯦ ꯅꯪ ꯉꯁꯥꯏ ꯅꯪ ꯍꯥꯏꯔꯛꯄꯗꯒꯤ ꯅꯪ ꯅꯪ ꯈꯨꯍꯥꯏꯗꯨꯒꯤ ꯑꯩ ꯗꯨꯝ ꯈꯪꯈ꯭ꯔꯦ
ꯈꯪꯉꯝꯅꯦꯕꯥ ꯑꯩ
ꯅꯠꯇꯦ ꯈꯣꯏꯕ ꯅꯠꯇꯕꯗꯣ ꯅꯪ ꯅꯪ ꯈꯣꯍꯥꯏꯗꯣ ꯑꯗꯨꯝ ꯈꯪꯉꯦꯕ
ꯈꯪꯉꯕꯅꯤ ꯅꯪꯗꯤ ꯍꯥꯏꯌꯦꯕ
ꯎꯝ ꯀꯩꯁꯨ ꯇꯧꯗꯦ ꯍꯤꯞꯄꯤꯌꯦ ꯍꯧꯖꯤꯛꯇꯤ ꯏꯁꯤꯡ ꯐꯨꯠꯄꯗꯣ ꯉꯥꯏꯔꯤꯌꯦ
ꯅꯨꯡꯉꯥꯏꯔꯦꯅꯦꯅꯪ
ꯑꯁ ꯅꯨꯡꯉꯥꯏꯇꯦ ꯅꯪꯗꯤ ꯀꯩ ꯀꯩ ꯇꯧꯔꯤꯅꯣ ꯍꯟꯗꯛꯀꯥꯟꯁꯦ ꯀꯩꯁꯨ ꯇꯧꯗ꯭ꯔꯣ ꯎꯝ ꯊꯕꯛ ꯇꯧꯅ
ꯍꯥ
ꯊꯕꯛ ꯇꯧꯋꯣ
ꯀꯩ ꯊꯕꯛ ꯇꯧ ꯍꯥꯏꯅꯣ
ꯈꯪꯗꯦ ꯅꯪ ꯀꯣꯂꯦꯖꯀꯨꯝꯕꯗꯤ ꯀꯥꯗꯦ
ꯑꯦꯃꯤꯆꯟꯗꯤ ꯇꯧꯍꯧꯋꯦ ꯑꯗꯨ ꯈꯪꯗꯦ ꯀ ꯉꯥꯅꯤꯡꯗꯦꯅꯦ
ꯀꯥꯎꯗꯅ ꯑꯩꯁ ꯃꯥꯡꯗ꯭ꯔꯣ ꯀꯩꯁꯨ ꯇꯥꯎꯗꯕꯤꯗ ꯗꯨꯝ ꯂꯩꯕꯗꯣ ꯗꯨꯗꯤ ꯀꯅ
ꯈꯪꯗꯦ
ꯇꯥꯒꯗꯕꯅꯤ ꯇꯥꯎ
ꯅꯪ ꯀꯩ ꯀꯩꯀꯩ ꯀꯩ ꯇ꯭ꯔꯦꯟꯅꯤꯡ ꯀꯩ ꯀꯣꯆꯤꯡ ꯀꯩ ꯊꯕꯛ ꯇꯧꯔꯤꯒꯦ
ꯑꯩꯗꯤ ꯏꯟꯇꯔꯟ ꯆꯠꯂꯒ ꯂꯩꯔꯦ
ꯀꯩ ꯍꯥꯏꯕ
ꯏꯟꯇꯔꯟꯁꯤꯞ
ꯏꯟꯇꯔꯅꯦꯁꯤꯞ ꯀꯩ ꯊꯕꯛ ꯏꯟꯇꯔ
ꯑꯩꯀꯣ ꯍꯣꯁꯄꯤꯇꯥꯜꯗ
ꯑꯁꯆꯥ ꯐꯩꯅꯦ ꯄꯥꯏꯅꯤꯡ ꯔꯣꯛ
ꯇ꯭ꯔꯦꯅꯤꯡ ꯂꯣꯏꯔꯦ
ꯑꯧ ꯑꯗꯨꯗꯤ ꯅꯪ ꯅꯩꯔꯦ ꯀꯩꯅꯣ
ꯅꯩꯗꯦꯗ ꯅꯣꯏꯅ ꯍꯦꯟꯅ ꯅꯩꯂꯦ ꯀꯩꯅꯣ
ꯑꯁ ꯑꯩꯗꯤ ꯀꯩꯝ ꯇꯧꯗꯦ ꯐꯥꯃꯔꯒꯤ ꯃꯤꯒꯤꯅꯦ ꯑꯩꯗꯤ
ꯑꯗꯨꯅ ꯍꯦꯟꯅ ꯅꯩꯗ꯭ꯔꯣ
ꯅꯩꯗꯦꯗ
ꯂꯣꯏꯅꯃꯛ ꯅꯪꯅ ꯍꯦꯜꯂꯤ ꯀꯩꯅꯣ
ꯍꯦꯟꯗꯦꯗ ꯈꯣꯏꯗꯤ ꯄꯤꯛꯄ ꯀꯩꯁꯨ ꯇꯧꯕ ꯈꯪꯗꯕ ꯑꯗꯨꯅꯦꯗ
ꯎꯝ
ꯅꯣꯏ ꯑꯗꯨꯗ ꯍꯧꯖꯤꯛ ꯅꯣꯡ ꯇꯥꯕ꯭ꯔꯣ
ꯑꯩꯁ ꯆꯞ ꯃꯥꯟꯅꯩ ꯀꯩꯅꯣ ꯏꯝꯐꯥꯜꯗ ꯃꯝꯗꯤ ꯃꯝ ꯁꯤꯜꯂꯦ ꯑꯩꯈꯣꯏ ꯆꯤꯡꯒꯤꯁꯦ ꯂꯩꯆꯤꯟ ꯂꯩꯆꯨꯞꯗꯣ ꯂꯩꯌꯦꯍꯦ꯫ ꯍꯧꯖꯤꯛꯇꯤ ꯀꯩꯝ ꯇꯧꯗ꯭ꯔꯤꯗ ꯇꯧꯕꯗꯤ ꯑꯗꯨ ꯂꯥꯛꯁꯤꯜꯂꯦ ꯍꯥꯏꯕ꯫
ꯑꯩꯈꯣꯏꯗꯤ ꯍꯧꯖꯤꯛꯁꯦ ꯅꯨꯡꯁꯥ ꯊꯣꯛꯑꯦ꯫
ꯎꯝ ꯍꫭꯔꯝꯅꯤ꯫
ꯅꯨꯡꯁꯥ ꯊꯣꯛꯑꯦ ꯑꯗꯨꯒꯤ ꯉꯁꯥꯏꯗꯣ ꯑꯃꯨꯛꯀ ꯅꯣꯡ ꯇꯥꯌꯦ ꯃꯨꯛꯀ ꯅꯨꯡꯁꯥ ꯑ ꯊꯣꯛꯑꯦ ꯑꯗꯣ ꯒ꯭ꯌꯥꯟ ꯇꯥꯗꯦ ꯋꯦꯗꯔꯁꯦ ꯍꯟꯗꯛꯀꯥꯟꯁꯦ꯫
ꯔꯦꯅꯤꯡ ꯔꯦꯅꯤ ꯁꯤꯖꯟꯅꯤꯅ ꯅꯣꯡ ꯃꯇꯝꯅꯤꯅ ꯑꯃꯨꯛ ꯆꯨ ꯑꯃꯨꯛ ꯐ ꯉꯝꯗ꯭ꯔꯦꯗ ꯗꯥꯎꯟ ꯂꯣꯗ ꯇꯧꯅꯤꯡꯔꯦꯗ ꯍꯦ
ꯍꯤ ꯒ꯭ꯥꯌꯟ ꯇꯥꯗ꯭ꯔꯦ ꯅꯪꯗꯤ ꯇꯝꯄꯥꯛꯇ ꯂꯥꯛꯑꯒ ꯀꯩ ꯇꯧꯒꯦ ꯍꯥꯏꯕꯅꯣ
ꯑꯃꯨꯛ ꯍꯌꯦꯡꯅ ꯆꯠꯂꯁꯤꯔ ꯈꯪꯗꯦꯗ ꯌꯨꯝꯖꯤ ꯇꯝꯄꯥꯛ ꯇꯤꯃꯗ ꯒꯥꯔꯤ ꯉꯥꯏꯕꯗ ꯋꯥꯔꯦ ꯄꯨꯡ ꯑꯃ ꯁꯨꯗꯣꯏꯔꯦ ꯃꯤꯁꯨ ꯂꯥꯛꯇꯦ ꯃꯤ ꯃꯉꯥ ꯁꯨꯗ꯭ꯔꯤ ꯐꯥꯎ ꯆꯠꯂꯣꯏ ꯍꯥꯏ ꯃꯤ ꯑꯍꯨꯝ ꯁꯨꯈ꯭ꯔꯒ ꯆꯠꯂꯣꯏ ꯍꯥꯏꯒ ꯃꯤ ꯑꯅꯤꯗꯤ ꯑꯃꯨꯛ ꯆꯠꯈꯔ꯭ꯦ
ꯅꯪ ꯌꯨꯝꯁꯦ ꯅꯪ ꯇꯝꯄꯥꯛꯇ ꯂꯩꯕ꯭ꯔꯣ
ꯍꯧꯖꯤꯛꯇꯤ ꯈꯣꯏ ꯀꯩꯊꯦꯜ ꯂꯩꯗꯅ ꯈꯥꯡꯕ꯭ꯔꯣ ꯑ ꯂꯥꯛꯑꯣꯅꯦ ꯂꯥꯛ ꯫
ꯑꯩꯁ ꯍꯟꯗꯛꯀꯥꯟ ꯍꯧꯖꯤꯛ ꯌꯥꯝꯅ ꯀꯩꯅꯣ ꯏꯔꯥꯡ ꯀꯜꯂꯤꯁꯤ ꯀꯥꯟꯗ ꯀꯔꯤꯅꯣ꯫
ꯍꯣꯏ ꯑꯗꯨꯗꯗꯤ ꯇꯧꯗꯤ ꯇꯧꯔꯝꯃꯣꯏꯗ ꯑꯗꯨ ꯑꯣꯏꯔꯁꯨ꯫
ꯃꯤꯗꯤꯌꯥꯗ ꯂꫭꯏꯅ ꯆꯥꯏꯅꯤ ꯀꯩꯅꫭ꯫
ꯑꯩꯁꯨ ꯑꯩꯒꯤ ꯑꯥ ꯑꯪꯀ ꯑꯃ ꯄꯥꯕꯨꯡ ꯑꯃ ꯀꯣ
ꯑꯥ
ꯑꯗꯨꯗꯒꯤꯅꯦ꯫
ꯑꯣ-ꯑꯣ ꯁꯤ ꯑꯦꯟꯗ ꯍꯧꯕꯣ ꯈꯨꯟꯗꯗꯤꯌꫭ
ꯅꯠꯇꯦ ꯑꯦꯗꯒꯤ ꯍꯧꯕ ꯅꯪ ꯍꯣꯏ ꯅꯪꯅ ꯍꯧꯖꯤꯛ ꯍꯥꯎꯕ ꯈꯨꯟꯗꯣ
ꯑꯥ꯫
ꯑꯗꯨꯗꯒꯤꯅꯦꯕ꯫
ꯑꫭ꯫
ꯅꯍꯥꯟ ꯅꯍꯥꯟꯗꯣ
ꯑꯥꯎ꯫
ꯂꯥꯁ ꯌꯦꯔꯅꯤꯗ ꯑꯗꯨꯗ ꯑꯩꯁꯨ ꯂꯥꯛꯔꯝꯕꯅꯦ ꯑꯗꯨꯗ꯫
ꯎꯝ꯫
ꯂꯥꯛ ꯔꯃꯔꯒ ꯑꯗꯨꯝ ꯆꯠꯂꯦꯗ ꯑꯗꯨꯗ ꯑꯃꯨꯛꯀ ꯑꯗꯨꯝ ꯍꯜꯂꯦꯗ꯫
ꯑꯣ꯫ ꯇꯥꯏꯃꯤꯡꯁꯦ ꯆꯥꯏ ꯍꯥ
ꯋꯥꯔꯤ ꯂꯤꯔꯛꯑꯣꯗꯅ꯫
ꯋꯥꯔꯤꯁꯦ ꯂꯤꯒꯦꯅꯦ꯫
ꯎꯝ꯫
ꯑꯦ ꯑꯦ ꯃꯤꯃ ꯎꯋꯦ ꯀ ꯀꯩꯅꯣ ꯃꯤꯃ ꯎꯋꯦ ꯍꯥꯏꯗꯤ ꯈꯧꯄꯨꯝꯒꯤ ꯀꯩꯅꯣ ꯄꯥꯕꯨꯡꯗꯣ ꯃꯥꯏꯗꯤ
ꯑꫭ꯫
ꯋꯥꯔꯤ ꯂꯤꯔꯛꯑꯣ ꯕꯨꯠꯀꯤ ꯋꯥꯔꯤ ꯂꯤꯔꯛꯑꯣ꯫
ꯍꯥ
ꯇꯝꯅꯕꯒꯤ ꯋꯥꯔꯤ ꯂꯤꯔꯛꯑꯣ ꯕꯨꯠꯀꯤ
ꯕꯨꯠꯀꯤ
ꯍꯣꯏ
ꯑꯧ ꯍꯣꯏ
ꯍꯥꯏꯔꯛꯑꯣ
ꯑꯣ꯫
ꯅꯪꯉꯣꯟꯗ ꯇꯝꯅꯗ꯭ꯔꯣ꯫
ꯍꯥ꯫
ꯅꯪꯉꯣꯟꯗꯗꯤ ꯑ ꯅꯪꯉꯣꯟꯗꯁꯨ ꯇꯝ ꯇꯝꯅꯕ꯭ꯔꯣ ꯍꯥꯏꯕ꯫
ꯇꯝꯅꯕ꯭ꯔꯣ ꯕꯨꯨꯠꯀꯤꯔꯣ꯫
ꯍꯣꯏ꯫
ꯇꯝꯃꯤ ꯀꯩꯅꯣ
ꯀꯃꯥꯏ ꯇ ꯇꯝꯒꯦ ꯇꯝꯅꯏꯒꯦ ꯍꯥꯏꯔꯛꯑꯣꯅꯦ ꯀꯃꯥꯏꯅ ꯇꯝꯒꯦ ꯇꯝꯅꯒꯦ
ꯑꯁ ꯋꯥꯔꯤꯖꯦ ꯀꯤꯗꯤ ꯀꯤꯕꯅꯦ ꯑꯗꯨ
ꯀꯤꯗꯦ ꯀꯤꯗꯦ ꯍꯥꯏꯔꯛꯑꯣ ꯑꯗꯨꯝ ꯇꯨꯃꯤꯟꯅ
ꯚꯨꯠꯀꯤꯔ
ꯍꯣꯏꯅꯦ
ꯅꯪ ꯍꯥꯟꯅ ꯂꯤꯔꯣ ꯅꯣꯡꯃꯀꯣ ꯅꯪ
ꯍꯥꯥ
ꯅꯪ ꯇꯥꯔꯝꯅꯤꯕ
ꯍꯥꯏꯌꯣ ꯑꯩ ꯇꯥꯗꯦ ꯍꯦ
ꯅꯨꯄꯥꯃ ꯃꯣꯏ ꯊꯤꯅ ꯁꯋꯥꯏꯗ ꯆꯥꯔꯦ ꯍꯥꯏꯌꯦ ꯑꯗꯨ ꯆꯥ ꯇꯣꯔꯒ ꯃꯣꯏ ꯌꯨꯝ ꯆꯥꯠꯀꯗꯧꯅꯦ ꯃꯌꯥꯏꯗ ꯁꯤꯃꯤꯇ꯭ꯔꯤ ꯂꯩ ꯍꯥꯏꯕ ꯁꯤꯃꯤꯇꯔꯤ ꯂꯩꯏꯒ ꯑꯗꯨꯝ ꯇꯧꯋꯦ ꯍꯥꯏꯌꯦ ꯁꯤꯃꯤꯇꯔꯤ ꯌꯧꯔꯀꯥꯟꯗ ꯁꯨꯃꯤꯇꯔꯤ ꯌꯧꯔꯒ ꯃꯊꯛꯇ ꯌꯦꯡꯈꯠꯂꯒ ꯍꯥꯏꯗꯤ ꯃꯤ ꯑꯉꯧꯕ ꯐꯝꯂ ꯂꯩ ꯎꯏ ꯍꯥꯏꯌꯦꯕꯀꯣ ꯑꯗꯨꯒ ꯃꯥ ꯀꯤꯕꯒꯤ ꯆꯦꯜꯂꯤ ꯍꯥꯏꯌꯦ ꯆꯦꯟ ꯆꯦꯟ ꯃꯌꯨꯝ ꯌꯧꯔ ꯑꯗꯨꯒ ꯉꯁꯥꯏ ꯆꯥꯛꯇꯣ ꯁꯠ ꯁꯠ ꯆꯥꯕꯅꯤꯅ ꯀꯩꯅꯣ ꯆꯥꯛꯇꯣ ꯃꯥꯒꯤ ꯃꯃꯤꯠ ꯃꯅꯥ
ꯑꯁ ꯑꯁꯦꯡꯕ ꯋꯥꯔꯤ ꯍꯥꯏꯔꯛꯑꯣ ꯍꯥꯏꯕꯅꯦ ꯅꯉꯣꯟꯗ ꯀꯣ
ꯑꯁꯦꯡꯕꯗꯤ ꯀꯩꯅꯣꯍꯦ ꯃꯤ ꯌꯥꯝꯃꯦꯕ